ꯍꯥꯎ ꯍꯜꯂꯣ ꯇꯥꯏꯌꯦ
ꯀ꯭ꯔꯤ ꯇꯧꯕ꯭ꯔꯣ
ꯀꯩꯁꯨ ꯇꯧꯗꯦ ꯁꯨꯝ ꯋꯥꯀꯤꯡ ꯆꯠꯂꯤ
ꯑꯣꯑꯣ ꯀꯔꯤ ꯃꯊꯦꯜ ꯆꯥꯟꯅꯔ ꯒꯦ
ꯏꯔꯣꯝꯕ ꯑꯃ ꯉꯥ ꯉꯧꯕ ꯑꯃ ꯆꯥꯔꯦ ꯅꯪ ꯗꯤ
ꯑꯩꯗꯤ ꯆꯥꯛ ꯆꯥꯗ꯭ꯔꯤꯌꯦ
ꯀꯩ ꯇꯧꯏꯅꯣ ꯗꯥꯏꯇꯤꯡ ꯇꯧꯏꯔꯣ
ꯀꯗꯥꯏꯗꯒꯤ ꯍꯤꯍꯤꯍꯤ ꯍꯧꯖꯤꯛꯀꯥꯟ ꯗꯥꯏꯇꯤꯡ ꯇꯧꯕ ꯃꯤꯗꯤ ꯌꯥꯝ ꯃꯀꯣꯛ ꯂꯩꯗꯕ ꯃꯤꯅ ꯗꯥꯏꯇꯤꯡ ꯇꯧꯕꯅꯦ ꯑꯩꯈꯣꯏꯗꯤ ꯑꯗꯨꯒꯨꯝꯕ ꯇꯧꯖꯗꯦ ꯎꯪ ꯊꯦꯡꯅ ꯆꯥꯒꯦꯅ ꯆꯥꯛ ꯆꯥꯕꯒꯤꯅꯤ ꯗꯥ
ꯑꯣ ꯑꯩꯗꯤ ꯗꯥꯏꯇꯤꯡ ꯇꯧꯏꯔꯥ ꯈꯜꯂꯨꯕ ꯍꯧꯖꯤꯛꯀꯥꯟꯁꯦ ꯑꯗꯨꯝ ꯗꯥꯏꯇꯤꯡꯁꯦ ꯌꯥꯝ ꯇꯧꯅꯩꯗꯅ
ꯑꯩꯈꯣꯏꯗꯤ ꯑꯁ ꯗꯥꯏꯇꯤꯡꯗꯤ ꯑꯥꯗ ꯃꯊꯛꯇ ꯃꯤꯇꯤꯡꯒ ꯇꯧꯕ ꯉꯝ ꯃꯤꯇꯤꯡ ꯇꯧꯔꯒ ꯏꯁꯥ ꯐꯠꯇꯕ ꯁꯨꯔꯨꯛꯄꯨꯗꯤ ꯅꯣꯏꯖꯔꯁꯨ ꯏꯁꯥ ꯐꯔꯒ ꯂꯣꯏꯔꯦ
ꯂꯣꯏꯔꯦ ꯑꯗꯨꯅꯤ ꯑꯈꯣꯏꯗꯤ ꯌꯥꯝ ꯌꯥꯝ ꯆꯥꯛꯈꯤꯅꯤ
ꯆꯥꯒꯗꯝꯅꯦ ꯆꯒꯗꯝꯅꯤ
ꯑ ꯁꯤꯔꯁꯨ ꯌꯥꯝ ꯌꯥꯝ ꯆꯥꯔꯒ ꯁꯤꯒꯦ
ꯑꯦ ꯍꯣꯏ ꯁꯥꯎꯔꯁꯨ ꯌꯥꯝ ꯆꯥꯒꯗꯕ
ꯃꯥꯅꯤ ꯁꯥꯎꯔꯒ ꯆꯔꯥ ꯍꯦꯟꯕ ꯀꯩꯝ ꯀꯥꯟꯗꯦ
ꯍꯣꯏ ꯀꯅꯥꯗꯝꯅꯦ ꯀꯅꯥꯗꯝꯅꯦ ꯀꯅꯥ ꯀꯅꯥ ꯆꯠꯂꯤꯅꯣ
ꯑꯩ ꯏꯊꯟꯗꯅꯦ ꯁꯤ ꯃꯅꯤꯡ ꯃꯅꯤꯡꯁꯤꯗ ꯁꯨꯝ ꯋꯥꯛꯀꯤꯡ ꯉꯍꯥꯛ ꯁꯨꯝ ꯊꯣꯛꯑꯝꯕ
ꯑꯣ ꯑꯣ ꯑꯗꯨꯝ ꯆꯥꯆ ꯑꯇꫭꯞꯄ ꯇꯨꯝꯃꯝꯗꯥꯏꯗ ꯋꯥꯀꯤꯡ ꯁꯨꯃꯥꯏꯅ ꯊꯣꯛꯄꯁꯨ ꯐꯕꯅꯦꯗ
ꯍꯣꯏ ꯆꯥꯖꯤꯟꯒꯤꯕ ꯈꯤꯇꯪꯗꯣ ꯑꯣꯏꯔꯁꯨ ꯃꯌꯦꯡ ꯇꯥꯔꯗꯤ ꯐꯩꯗꯅ
ꯍꯣꯏ ꯈꯣꯏꯗꯤ ꯍꯦꯛ ꯆꯥꯛ ꯆꯥ ꯇꫭꯕꯒ ꯐꯝꯃꯣꯡ
ꯐꯃꯨꯡ ꯐꯃꯨꯡ ꯀꯥꯖꯤꯟꯕꯁꯤ ꯑꯗꯨ ꯑꯗꯨ ꯌꯥꯝ ꯁꯣꯏꯔꯝꯃꯦ
ꯍꯣꯏ ꯁꫭꯏꯔꯁꯨ ꯈꯪꯅꯥ ꯈꯪꯅꯥ ꯑꯗꯨꯝ
ꯑꯗꯣ ꯑꯩ ꯑꯩꯁꯨ ꯑꯩꯈꯣꯏꯁꯨ ꯇꯧꯔꯤꯗ ꯑꯗꯨꯝ ꯍꯥꯏꯗꯤ ꯋꯥꯔꯀꯥꯟꯗꯗꯤꯀꯣ
ꯎꯝ
ꯇꯧꯋꯦꯗꯨꯝ
ꯍꯣꯏ ꯉꯁꯤꯗꯤ ꯀꯗꯥꯏ ꯀꯗꯥꯏ ꯊꯕꯛ ꯀꯔꯤ ꯊꯕꯛ ꯆꯠꯂꯨꯈ꯭ꯔꯒꯦ
ꯍꯁ ꯈꯪꯗꯦ ꯉꯁꯤꯒꯤ ꯊꯕꯛ ꯌꯥꯝ ꯋꯥꯏ ꯑꯩ ꯊꯕꯛ ꯆꯠꯂꯨꯕꯗꯣ ꯋꯥꯗꯕ ꯊꯕꯛ ꯂꯩꯔꯝꯗ꯭ꯔꯦ
ꯁꯦꯡꯕ
ꯎꯝ ꯋꯥꯗꯅ ꯅꯨꯡꯉꯥꯏꯕ ꯌꯥꯔꯝꯗ꯭ꯔꯦ
ꯍ ꯑꯃꯔꯣꯝꯗ ꯍꯥꯏꯔꯗꯤ ꯋꯥꯗ꯭ꯔꯗꯤ ꯄꯩꯁꯥ ꯐꯪꯗꯦꯗꯅ ꯍꯥꯟꯅ ꯋꯥꯔꯀꯥꯟꯗ ꯀꯣꯟꯅ ꯄꯩꯁꯥꯗꯤ ꯑꯗꯨꯝ ꯐꯪꯉꯤꯗꯅ
ꯎꯝ ꯑꯁ
ꯑꯥꯏꯁ ꯌꯨꯝ ꯑꯣꯏꯅ ꯂꯩꯕ꯭ꯔꯣ
ꯑꯧ ꯌꯨꯝ ꯑꯣꯏꯅ ꯂꯩꯕꯅꯦ ꯅꯣꯏꯗꯤ ꯀꯃꯥꯏ ꯀꯃꯥꯏ ꯇꯧꯔꯤꯒꯦ ꯅꯨꯡꯉꯥꯏꯔꯤꯕ꯭ꯔꯥ
ꯑꯈꫭꯏꯁꯨ ꯑꯗꯨꯝ ꯅꯨꯡꯉꯥꯏ ꯍꯥꯏꯇꯥꯔꯦ ꯅꯨꯄꯤ ꯉꯥꯠꯇ ꯂꯩꯕꯅꯤꯅ
ꯑꯣ ꯑꯁ ꯈꯪꯗꯦꯗ ꯑꯗꯨ ꯑꯃꯔꯣꯝꯗꯁꯨ ꯐꯩ ꯑꯃꯔꯣꯝꯗꯁꯨ ꯐꯠꯇꯦ
ꯍꯧꯖꯤꯛꯀꯥꯟꯗꯤ ꯃꯇꯝ ꯐꯠꯇꯕꯁꯤꯒ ꯃꯔꯛ ꯃꯔꯛꯇ ꯃꯄꯥꯟ ꯊꯣꯛꯄꯁꯨ ꯀꯤꯖꯔꯦ
ꯍꯣꯏ ꯑꯗꯨꯅꯦ
ꯃꯇꯝꯕꯨ ꯐꯔꯗꯤ ꯅꯨꯡꯗꯥꯡꯗ ꯑꯣꯏꯒꯦꯔ ꯑꯃ ꯑꯣꯏꯒꯦꯔ ꯄꯡ ꯆꯠꯇ ꯆꯠꯄ ꯌꯥꯕ ꯑꯗꯣ ꯍꯧꯖꯤꯛꯀꯥꯟꯗꯤ ꯆꯠꯄꯁꯨ ꯐꯪꯗ꯭ꯔꯦ ꯁꯨꯝꯃꯒ ꯊꯝꯃ ꯍꯣꯏ
ꯆꯦꯛꯁꯤꯟꯅꯗ ꯂꯩꯔꯣ ꯑꯩꯈꯣꯏ ꯑꯩꯈꯣꯏ ꯁꯤꯗꯁꯨ ꯍꯥꯟꯅ ꯌꯥꯝ ꯀꯩꯅꯣ ꯇꯧꯔꯝꯃꯦ ꯑꯗꯣ ꯍꯧꯖꯤꯛ ꯇꯤ ꯐꯔꯦ ꯈꯔ
ꯎꯝ ꯎꯝ
ꯍꯟꯗꯛꯀꯤ ꯕꯣꯜꯗꯤ ꯀꯃꯥꯏꯅ ꯇꯧꯔꯤꯒꯦ ꯕꯣꯜ ꯁꯤ ꯌꯦꯡꯕ꯭ꯔꯣ
ꯌꯥꯝ ꯃꯔꯛ ꯃꯔꯛꯇ ꯌꯦꯡꯉꯦ ꯉꯔꯥꯡꯗꯤ ꯌꯦꯡꯗꯦ ꯉꯁꯤꯗꯤ ꯌꯦꯡꯗꯣꯏꯅꯦ
ꯉꯁꯤ ꯉꯁꯤꯒꯤꯁꯦ ꯑꯗꯨꯝ ꯅꯨꯡꯉꯥꯏꯅꯦꯅꯗꯤ ꯍꯥꯏꯅꯩ
ꯅꯨꯡꯉꯥꯏꯗꯣꯏ ꯃꯥꯜꯂꯦ ꯀꯩꯅꯣ ꯄꯣꯔꯇꯨꯒꯜꯒ
ꯍꯣꯏ ꯏꯁꯄꯦꯟꯒ ꯑꯥꯎ ꯑꯗꯣ ꯉꯔꯥꯡ ꯉꯔꯥꯡꯒꯤꯗꯨꯁꯨ ꯕ꯭ꯔꯖꯤꯜꯗꯣ ꯊꯣꯏꯍꯧꯗꯕꯗꯣ ꯌꯥꯝ ꯅꯨꯡꯗꯤ ꯅꯨꯡꯉꯥꯏꯇꯦ ꯀꯞꯄꯗꯣ
ꯑꯩꯗꯤ ꯕ꯭ꯔꯖꯤꯜ ꯀꯞꯄ ꯅꯨꯡꯉꯥꯏꯇꯦ ꯈꯜꯂꯁꯨ ꯑꯩꯗꯤ ꯖꯄꯥꯟꯅ ꯀꯞꯄꯁꯨ ꯑꯩ ꯌꯥꯝ ꯅꯨꯡꯉꯥꯏꯇꯦ
ꯑꯗꯨꯕꯨꯗꯤ ꯍꯥꯏꯗꯤ ꯁꯥꯟꯅꯕ ꯍꯥꯏꯁꯤꯗꯤ ꯑꯗꯨꯝ ꯑꯃꯅꯗꯤ ꯊꯣꯏꯗꯣꯏ ꯂꯩꯔꯕꯅꯤꯗꯅ ꯄꯣꯕ ꯃꯤ ꯑꯗꯨꯒꯤ ꯑꯗꯨ ꯅꯨꯡꯉꯥꯏꯔꯣꯏꯗꯕ
ꯍꯣꯏ ꯑꯗꯨꯕꯨꯗꯤ ꯁꯥꯟꯅꯕ ꯍꯥꯏꯁꯦ ꯑꯃ ꯉꯝꯕ ꯑꯃ
ꯑꯃꯅ ꯉꯝꯗꯕ ꯑꯗꯨꯅꯤ ꯇꯧꯗꯣꯏꯁꯦ ꯑꯅꯤꯃꯛ ꯊꯣꯏꯕꯗꯤ ꯌꯥꯗꯕꯅꯤꯅ ꯅꯨꯡꯉꯥꯏꯇꯦꯅꯕꯨ ꯎꯄꯥꯏ ꯂꯩꯇꯦ
ꯍꯣꯏ ꯑꯗꯨꯅꯤ ꯉꯁꯤꯁꯨ ꯈꯪꯗꯦ
ꯍꯥ
ꯀꯃꯥꯏ ꯇꯧꯗꯣꯏꯅꯣ
ꯀꯩ ꯅꯪ ꯅꯪꯗꯤ ꯀꯩꯀꯩ ꯍꯣꯠꯅꯩꯅꯣ
ꯑꯩꯁꯦ ꯑꯁ ꯀꯩꯅꯣ ꯇꯝꯃꯦ ꯁꯇꯦꯅꯣ ꯇꯝꯃꯦ
ꯑꯣ ꯇꯝꯁꯤꯟꯕꯅ ꯍꯧꯖꯤꯛꯀꯤ ꯃꯇꯝꯗꯗꯤ ꯍꯩꯖꯤꯟꯗꯕꯗ ꯀꯌꯥ ꯍꯩꯖꯤꯟꯕꯗ ꯀꯥꯟꯅꯗꯕ ꯂꯩꯇ꯭ꯔꯦ ꯂꯣꯏ ꯀꯥꯟꯅꯔꯦ ꯍꯧꯖꯤꯛꯇꯤ ꯄꯤꯛꯀꯦꯔ ꯆꯥꯎꯒꯦꯔ ꯌꯥꯝꯒꯦꯔ ꯀꯩꯗꯧꯒꯦꯔ
ꯍꯣꯏ
ꯑꯃꯕꯨꯅꯦ ꯍꯩꯍꯧꯔꯗꯤ ꯑꯃꯕꯨ ꯍꯩꯍꯧꯔꯗꯤ ꯌꯥꯔꯦ
ꯑꯗꯨꯅ ꯈꯪꯗꯦ ꯍꯩꯒꯗ꯭ꯔꯅ ꯃꯤꯅ ꯇꯝꯃꯅꯩꯅ ꯄꯪꯇꯝꯗ ꯇꯝꯃꯦ ꯒꯌ꯭ꯥꯟ ꯇꯥꯗꯦ
ꯑꯦ ꯍꯩꯖꯔꯛꯁꯅꯤ ꯀꯩꯅꯣ ꯃꯤ ꯇꯝꯃ ꯇꯝꯃ ꯑꯗꯨꯝ ꯍꯩꯔꯛꯇꯧꯗꯨꯕꯨ ꯇꯝꯗꯅ ꯈꯪꯍꯩ ꯍꯩ ꯌꯥꯄꯣꯠꯇꯦ
ꯅꯪꯗ ꯑꯗꯨꯝ ꯍꯣꯠꯅꯧ
ꯆꯨꯝꯃꯨ
ꯎꯝ
ꯍꯧꯖꯤꯛ ꯀꯥꯟꯁꯤꯗꯤ ꯊꯕꯛ ꯐꯝꯃꯁꯨ ꯋꯥꯔꯦ
ꯋꯥꯏ ꯋꯥꯏ ꯑꯁ
ꯄꯩꯁꯥ__ ꯑ ꯄꯩꯁꯥ ꯄꯩꯁꯥ ꯍꯦꯛ ꯊꯕꯛ ꯃꯆꯥ ꯑꯣꯏꯒꯦꯔꯥ ꯑꯆꯧꯕ ꯑꯣꯏꯒꯦꯔꯥ ꯊꯕꯛ ꯍꯦꯛ ꯍꯥꯏꯕꯒ ꯄꯩꯁꯥ ꯄꯩꯁꯥ ꯑꯗꯨꯝ ꯍꯥꯏꯕꯒꯤꯀꯣ
ꯎꯝ
ꯋꯥꯔꯦ
ꯆꯠꯅꯕꯤꯅꯤ ꯆꯠꯅꯕꯤꯅꯤ ꯈꯟꯗꯣꯛꯑꯁꯤ ꯂꯥꯏꯔꯕ ꯂꯥꯏꯔꯕ ꯑꯩꯈꯣꯏꯗꯤ ꯍꯥ
ꯁꯦꯝꯕ ꯍꯥꯟꯅ ꯄꯩꯁꯥꯗꯣ ꯇꯥꯟꯕ ꯃꯇꯨꯡꯗ ꯊꯕꯛ ꯑꯃꯨꯛ ꯇꯥꯟꯗꯣꯏꯅꯤꯅꯦ ꯑꯩꯈꯣꯏꯁꯦ
ꯃꯥꯟꯅꯦ ꯑꯗꯨꯃꯥꯏꯅ ꯑꯣꯏꯅ ꯇꯧꯒꯗꯝꯅꯦ ꯍꯧꯖꯤꯛꯀꯥꯟꯁꯤꯗꯤ ꯑꯗꯨꯅꯦ ꯑꯩꯁꯨꯅꯦ ꯁꯨꯝ ꯇꯝꯅꯤꯡꯕ ꯈꯔꯗꯤ ꯂꯩꯌꯦꯕ ꯄꯩꯁꯥꯁꯤꯒꯤ ꯃꯊꯧꯗꯤ ꯌꯥꯝ ꯑꯣꯏꯕꯅꯤꯅ ꯑꯗꯨꯝ ꯍꯧꯖꯤꯛꯇꯤ ꯑꯃꯗꯅꯤ ꯈꯪꯗꯦ ꯑꯃꯗꯅꯤ ꯈꯪꯗꯦ ꯄꯩꯁꯥꯁꯦ ꯍꯥꯟꯅ ꯇꯥꯜꯂꯒ ꯇꯧꯅꯕꯅꯦꯅ ꯇꯧꯔꯤꯅꯦ ꯑꯩꯁꯨ
ꯍꯣꯏ ꯍꯧꯖꯤꯛꯀꯥꯟꯁꯤꯗꯤ ꯈꯪꯗꯦꯗ ꯌꯨꯝꯗ ꯑ ꯍꯥꯏꯖꯔꯁꯨ ꯋꯥꯕꯅꯤꯅꯀꯣ ꯏꯁꯥ ꯏꯁꯥꯅ ꯏꯁꯥꯒꯤ ꯁꯤꯟꯊꯣꯛꯇꯣ ꯈꯤꯇꯪ ꯈꯖꯤꯛꯇꯪ ꯈꯖꯤꯛꯇꯪ ꯑꯣꯏꯔꯁꯨ ꯊꯣꯛꯑꯗꯤ ꯑꯩꯈꯣꯏꯁꯨ ꯋꯥ ꯉꯥꯡꯕꯁꯨ__ ꯍꯣꯏ ꯏꯁꯥꯒꯤ ꯑꯗꯨꯝ ꯐꯤꯔꯦꯞꯁꯨ ꯑꯗꯨꯝ ꯂꯦꯞꯄ ꯉꯝꯃꯤꯗꯥꯅ
ꯑꯎ
ꯑꯃꯄꯨꯄ ꯁꯤꯛꯀꯤ ꯑꯃꯕꯥꯎ ꯊꯣꯛꯇ꯭ꯔꯗꯤ ꯀꯗꯥꯏꯗꯒꯤ ꯁꯤ ꯇꯧꯅꯤ ꯈꯣꯠꯀꯅꯤꯗꯨ ꯍꯥꯏꯅꯤꯡꯗꯦꯕ
ꯑꯥꯎ
ꯍꯧꯖꯤꯛꯇꯤ ꯄꯩꯁꯥꯁꯦ ꯊꯣꯛꯇꯕ ꯃꯤꯅꯅꯦ ꯋꯥ ꯉꯥꯡꯕꯁꯦ ꯃꯤꯅꯁꯨ ꯇꯥꯕꯤꯗꯦ ꯎꯁꯤꯠꯄꯤꯗꯦ ꯄꯤꯛꯀꯦꯔꯥ ꯆꯥꯎꯒꯦꯔꯥ ꯄ꯭ꯔꯥꯏꯚꯦꯠꯀꯤ ꯑꯣꯏꯒꯦꯔꯥ ꯀꯩꯗꯧꯒꯦꯔꯥ ꯄꯩꯁꯥꯁꯦ ꯈꯤꯇꯪꯗ ꯑꯣꯏꯔꯁꯨ ꯊꯣꯛꯄꯁꯤꯅꯅꯦ
ꯍꯣꯏ ꯍꯣꯏ ꯑꯗꯨꯅꯦ ꯑꯁ ꯈꯪꯗꯦ ꯋꯥꯁꯨ ꯋꯥꯔꯦꯗ ꯊꯕꯛ ꯊꯤꯕꯁꯦ
ꯋꯥꯏ ꯋꯥꯕ ꯍꯥꯏꯕꯨ ꯋꯥꯏ ꯈꯪꯗ‌ꯦꯗ ꯅꯣꯏ ꯑꯗꯣꯝꯗꯗꯤ ꯀꯃꯥꯏꯅ ꯇꯧꯔꯤꯒꯦ ꯍꯧꯖꯤꯛꯀꯥꯟꯁꯤꯕꯣ ꯏꯪꯉꯤꯕ꯭ꯔꯥ ꯁꯤꯛꯏꯕ꯭ꯔꯥ
ꯑꯩꯈꯣꯏꯔꯣꯝꯗꯤ ꯑꯥ ꯑꯩꯈꯣꯏ ꯀꯩꯅꯣ ꯂꯝꯕꯤꯁꯤꯅꯦꯕ ꯕꯦꯔꯥ ꯀꯥꯔꯤꯁꯦ
ꯎꯝ
ꯂꯝꯕꯤ ꯆꯠꯊꯣꯛ ꯆꯠꯁꯤꯟ ꯆꯠꯄ ꯅꯨꯡꯉꯥꯏꯇꯕꯒꯤꯀꯣ ꯑꯗꯣ ꯌꯨꯝꯁꯦ ꯆꯠꯀꯗꯧꯕ ꯃꯥꯟꯗ꯭ꯔꯦ
ꯑꯁ ꯑꯩꯈꯣꯏꯕꯨꯗꯤ ꯌꯨꯝꯗ ꯂꯩꯕꯅꯤꯅ ꯑꯗꯨꯒꯨꯝꯕꯩꯗꯤ ꯈꯔ ꯐꯔꯦꯕ
ꯎꯝ
ꯑꯗꯨ ꯅꯣꯏꯗꯨꯗꯤ ꯑꯁ ꯈꯪꯗꯦꯗ ꯇꯧꯔꯤꯁꯦ ꯑꯁ ꯄꯨꯜꯂꯞ ꯍꯦꯛ ꯋꯥꯠꯃꯤꯟꯅꯩ ꯑꯃꯁꯨ ꯋꯥꯏ ꯑꯃꯁꯨ ꯋꯥꯏ ꯑꯃꯁꯨ ꯋꯥꯏ ꯄꯣꯠ ꯆꯩꯒꯤ ꯇꯥꯡꯉꯤꯕ ꯈꯨꯇꯥꯡ ꯂꯇꯥꯡꯁꯤꯒ
ꯎꯝ ꯆꯨꯝꯃꯦ ꯄꯣ ꯆꯩꯥꯏꯖꯨ ꯑꯁ ꯇꯥꯏꯕꯪ ꯍꯣꯏ
ꯆꯥꯕ ꯉꯝꯃꯔꯣꯏ
ꯑ ꯑꯔꯣꯏꯕꯗ ꯆꯦꯡ ꯐꯥꯎ ꯐꯪꯕꯗꯣ ꯂꯩꯕꯗꯣ ꯋꯥꯒꯅꯤ ꯑꯁꯦꯡꯕ
ꯋꯥꯗꯣꯏꯅꯦ ꯍꯧꯖꯤꯛꯇꯤ ꯃꯅꯥ ꯃꯁꯤꯡ ꯈꯔ ꯊꯥꯔꯒ ꯆꯥꯕꯒꯤ ꯂꯩꯔꯨꯗꯕꯒꯤ ꯈꯔ ꯐꯔꯤꯌꯦ ꯏꯟꯁꯥꯡ ꯅꯥꯄꯤꯒ ꯀꯩꯒ ꯍꯨꯜꯂꯛꯑꯗꯤ ꯍꯁ ꯄꯨꯕ ꯊꯥꯝꯕ ꯉꯝꯃꫭ ꯃꯥꯅꯦ ꯍꯧꯖꯤꯛ ꯌ‌ꯦꯔꯨꯝꯗ ꯐꯥꯎꯕ ꯀꯌꯥꯝ ꯇꯥꯡꯉꯤꯅꯣ ꯌꯦꯡꯉꯣꯅꯦ ꯆꯥꯕ ꯉꯝꯗ꯭ꯔꯦ
ꯍꯣꯏ ꯑꯃꯔꯣꯝꯗ ꯍꯥꯏꯔꯗꯤ ꯃꯤ ꯌꯥꯝꯗꯕꯁꯦ ꯑꯃꯔꯣꯝꯗꯗꯤ ꯐꯩꯀꯣ ꯍꯥꯏꯗꯤ ꯈꯔ ꯀꯣꯝꯃꯦꯕ ꯑꯗꯨ ꯌꯥꯝ ꯑꯗꯨ ꯑꯣꯏꯔꯁꯨ ꯅꯨꯡꯇꯤꯒꯤ ꯆꯥꯗꯕ ꯌꯥꯗꯕꯅꯤꯅ ꯏꯟꯖꯥꯡ ꯅꯨꯄꯤꯗꯤ ꯑꯗꯨꯝ ꯂꯩꯌꯦꯗꯅ ꯀꯨꯟ ꯄꯤꯒꯦꯔꯥ ꯇꯔꯥ ꯄꯤꯒꯦꯔꯥ ꯑꯗꯨꯗꯤ ꯅꯨꯡꯇꯤꯒꯤ ꯂꯩꯕꯅꯤꯅ ꯄꯩꯁꯥꯗꯤ ꯑꯗꯨꯝ ꯆꯠꯂꯦꯕ ꯑꯗꯨꯅ ꯑꯁ ꯋꯥꯔꯦ ꯈꯪꯗꯦ
ꯋꯥ ꯑꯗꯨꯅꯦ ꯍꯥꯏꯁꯦ ꯑꯍꯟ ꯀꯩꯀꯩ ꯌꯥꯎꯕꯁꯦ ꯑꯁꯤꯅꯁꯨꯅꯦ ꯍꯦꯜꯂꯦꯕ ꯄꯩꯁꯥ ꯆꯪꯕꯁ‌ꯦ ꯃꯊꯦꯜ ꯑꯃ
ꯑꯩꯈꯣꯏ ꯅꯨꯄꯤ ꯉꯥꯛꯇ ꯂꯩꯕ ꯑꯣꯏꯔꯗꯤ ꯑꯦ ꯉꯁꯤꯒꯤꯗꯤ ꯁꯤꯃ ꯇꯧꯔ ꯇꯣꯛꯑꯁꯤꯒ ꯍꯥꯏꯔꯒ ꯑꯗꯨꯝ ꯇꯣꯛ ꯇꯣꯛꯅꯕꯁꯨ ꯌꯥꯏꯗꯅ
ꯎꯝ ꯎꯝ
ꯑꯗꯣ ꯍꯧꯖꯤꯛꯇꯤ ꯑꯍꯟꯗꯒꯤ ꯅꯨꯄꯥꯅꯍꯥ ꯂꯩꯕꯁꯤꯁꯨꯅꯦ ꯃꯊꯦꯜ ꯑꯃꯇ ꯇꯧꯔ ꯇꯣꯛꯄꯁꯨ ꯌꯥꯗꯦꯕ
ꯎꯝ ꯎꯝ ꯃꯥꯅꯦ ꯃꯥꯅꯦ
ꯅꯪꯗꯤ ꯀꯩꯇꯧꯔꯝꯃꯤꯅꯣ ꯍꯧꯖꯤꯛꯄꯣ
ꯑ ꯍꯧꯖꯤꯛꯇꯤ ꯀꯩꯁꯨ ꯇꯧꯗꯦ ꯁꯨꯝ ꯐꯝꯃꯒ ꯂꯩꯌꯦ ꯍꯤꯞꯄꯤ
ꯑꯣ ꯐꯝꯕꯒꯤ ꯃꯇꯝ ꯑꯣꯏꯔꯃꯤꯅ ꯐꯝꯕ ꯉꯥꯛꯇꯅꯤꯅꯦ
ꯀꯩꯁꯨ ꯇꯧꯅꯤꯡꯉꯥꯏ ꯂꯩꯇꯦ ꯍꯧꯖꯤꯛꯇꯤ ꯕꯣꯝ ꯉꯥꯏꯕ ꯑꯣꯏꯅ ꯉꯁꯤꯗꯤ ꯑꯁ ꯎꯝ ꯂꯩ ꯅꯩꯈꯥꯏꯗꯣꯏꯅꯦ ꯃꯇꯝꯂꯛꯇꯔꯤꯐꯥꯎ
ꯅꯪꯒꯤ ꯅꯪꯒꯤ ꯀꯩꯅꯣꯅ ꯀꯔꯝꯕꯅꯣ
ꯑꯩꯁꯤ ꯑꯩꯁꯦ ꯏꯁꯄꯦꯟ
ꯏꯁꯄꯦꯟꯗ ꯑꯣ ꯑꯩꯁꯨꯅꯤꯅꯦ ꯉꯁꯤꯗꯤ ꯉꯁꯤꯁꯦ ꯑꯗꯨꯅ ꯈꯔ ꯇꯧꯔꯛꯇꯧ ꯃꯥꯜꯂꯦ
ꯌꯦꯡꯃꯤꯟꯅꯒ ꯌꯦꯡꯃꯤꯟꯅꯔꯒ ꯂꯣꯏꯔꯦ ꯉꯝꯕꯨ ꯉꯝꯗ꯭ꯔꯦꯗꯅꯥ ꯑꯗꯨꯝ ꯉꯝꯗ꯭ꯔꯦ
ꯍꯥ ꯍꯥ ꯍꯥ ꯍꯥ
ꯉꯝꯅꯤꯗꯨ ꯉꯝꯗꯔ꯭ꯦ
ꯉꯝꯅꯤꯗ ꯃꯣꯏ ꯍꯟꯗꯛ ꯀꯩꯅꯣꯗꯣ ꯄꯣꯔꯇꯨꯒꯜꯗꯣ ꯌꯥꯝ ꯁꯣꯟꯒꯔꯕꯅꯦ
ꯍꯣꯏ ꯑꯃꯔꯣꯝꯗꯗꯤ ꯇꯧꯋꯦ ꯑꯗꯨꯁꯨ ꯗꯥꯎ ꯍꯥꯏꯕ ꯑꯃ ꯂꯩꯗꯅ ꯌꯥꯝ ꯍꯩꯖꯔꯁꯨ ꯗꯣꯃꯣꯏ ꯊꯥꯎ ꯂꯩꯇ꯭ꯔꯗꯤ
ꯒꯥ ꯑꯥꯎ ꯆꯨꯝꯃꯦ ꯗꯥꯎꯁꯤꯅꯁꯨ ꯑꯗꯨꯝ ꯄꯤꯕ ꯍꯥꯏꯗꯣ ꯂꯩꯔꯤꯅꯤꯗꯅ ꯍꯩꯒꯦꯔꯥ ꯍꯩꯔꯣꯏꯒꯦꯔꯥ ꯉꯔꯥꯡ ꯅꯍꯥꯟꯈꯤ ꯐꯥꯎꯕ ꯃꯦꯁꯤ ꯍꯣꯏꯒꯤ ꯇꯧꯕꯗꯣ ꯑꯔꯖꯦꯟꯇꯤꯅꯥꯒꯤꯗꯣ
ꯍꯣꯏ
ꯑ ꯑꯗꯨꯗꯁꯨ ꯃꯤ ꯃꯗꯥꯎ ꯂꯩꯕꯩꯅꯦ
ꯃꯥꯅꯦ ꯃꯥꯅꯦ ꯄꯨꯡꯗꯩ ꯁꯥꯟꯅꯥꯔ ꯃꯤꯁꯤꯡꯅ ꯍꯥꯏꯕꯅꯦ ꯍꯩꯕ ꯍꯩꯇꯕ ꯑꯗꯨꯗ ꯀꯤꯕ ꯅꯠꯇꯦ ꯗꯥꯎꯗ ꯀꯤ ꯍꯥꯏꯕꯗꯣ ꯐꯅꯕꯨ ꯍꯩꯅ ꯁꯥꯅꯔꯁꯨ ꯃꯣꯏ ꯗꯥꯎ ꯂꯩꯇꯔꯗꯤ ꯉꯝꯗꯕꯗꯨꯅꯦ ꯑꯗꯨꯅꯅꯦ ꯗꯥꯎꯗ ꯑꯣꯏꯅ ꯀꯤꯖꯔꯦ ꯅꯛꯇ ꯍꯥꯏꯕꯅꯤ
ꯁꯥꯟꯅꯔꯣꯏ ꯈꯨꯗꯤꯡꯃꯛꯇꯁꯨ ꯅꯠꯇꯦ ꯑꯩꯈꯣꯏꯁꯨꯅꯤ ꯑꯦꯛꯖꯥꯝ ꯊꯥꯕ ꯃꯤ ꯑꯣꯏꯒꯦꯔꯥ ꯀꯩ ꯑꯣꯏꯒꯦꯔꯥ